ꯇꯥꯔꯦ ꯇꯥꯔꯦ ꯇꯥꯔꯕ꯭ꯔꯥ
ꯃꯄꯥꯟꯗ ꯂꯩꯕ ꯅꯠꯇ꯭ꯔꯣ
ꯑ ꯂꯩꯇꯦ ꯃꯄꯥꯟ ꯂꯩ ꯃꯄꯥꯟꯗ ꯑꯃꯨꯛ ꯂꯩꯔ ꯑꯃꯨꯛ ꯆꯦꯟꯊꯣꯛ ꯑꯃꯨꯛ ꯆꯪꯁꯤꯟ ꯇꯧꯕ ꯑꯩꯒꯤ ꯈꯨꯁꯤꯅꯤ
ꯍꯅꯣ
ꯆꯠ ꯆꯠ ꯇꯒꯂ ꯏꯔꯤꯅꯤ
ꯑꯩꯁꯨ ꯆꯠ ꯆ ꯇꯧꯔꯒ ꯂꯩꯔꯤꯌꯦ ꯍꯧꯖꯤꯛ
ꯑꯥ ꯀꯩ ꯃꯊꯦꯜ ꯆꯥꯔꯕ ꯉꯁꯤꯒꯤꯗꯤ
ꯃꯁꯤꯁꯤꯁꯦ ꯍꯧꯖꯤꯛ ꯍꯧꯁꯦ ꯑꯦ ꯁꯟ ꯁꯟ ꯃꯀꯣꯛ ꯁꯟ ꯃꯀꯦꯛꯒꯤ ꯏꯟꯖꯥꯡ ꯆꯥꯏ
ꯇꯥꯅꯤꯡꯗꯦꯍꯦ ꯁꯟ ꯃꯀꯣꯛꯒꯤ ꯀꯨꯀꯤ ꯃꯥꯜꯂꯦ
ꯁꯟ ꯃꯀꯣꯛ ꯆꯥꯟꯅꯗ꯭ꯔꯣ ꯅꯣꯏꯕꯣ
ꯑꯁꯦꯃ ꯕꯔꯥ
ꯑꯁꯦꯡꯕꯩꯅꯦ
ꯑꯣ ꯑꯁ ꯑꯗꯨꯗꯤ ꯅꯪ ꯑꯣꯏꯔꯝꯅꯤ ꯉꯁꯥꯏ ꯎꯕꯗꯣ
ꯀꯥꯏꯗ ꯎꯔꯤꯅꯣ
ꯈꯪꯗꯦ ꯉꯁꯥꯏ ꯎꯕ ꯅꯪ ꯃꯥꯟꯕ ꯁꯟ ꯃꯀꯣꯛ ꯄꯥꯏꯔꯒ ꯆꯠꯈꯤꯕꯗꯨ ꯎꯍꯧ
ꯑꯣꯏꯔꯝꯒꯅꯤ ꯑꯗꯨꯗꯤ ꯄꯥꯏꯕꯨꯗꯤ ꯄꯥꯏꯗꯦꯀꯣ ꯑꯩꯁꯨ ꯑꯩꯗꯤ
ꯅꯃꯥꯟꯅꯕ ꯑꯣꯏꯕ꯭ꯔꯥ
ꯏꯃꯥꯟꯅꯕ ꯑꯃꯅ ꯄꯤꯔꯛꯄꯅꯦ
ꯑꯣ ꯑꯗꯨ ꯑꯗꯨꯗ ꯑꯣꯏꯔꯝꯅꯤ ꯑꯩꯗꯤ ꯅꯪꯔ ꯈꯟꯕꯗ ꯅꯪ ꯁꯟ ꯃꯀꯣꯛꯉꯁꯤ ꯆꯥꯏ ꯍꯥꯏꯕꯗꯨꯗ
ꯅꯪꯗꯤ ꯀꯥꯏ ꯀꯩ ꯀꯩ ꯃꯊꯦꯜ ꯇꯧꯔꯒꯦ ꯉꯁꯤꯗꯤ
ꯑꯩꯁꯨ ꯑꯩꯅ ꯀꯩ ꯍꯥꯏꯁꯤꯒꯦ ꯑꯩꯁꯨ ꯑꯣꯛ ꯃꯀꯣꯛ ꯆꯥꯏ
ꯑꯣꯛ ꯃꯀꯣꯛꯇꯤ ꯍꯥꯎꯕꯅꯦꯍꯦ
ꯅꯆꯥꯌꯦ ꯉꯁꯤꯒꯤꯗꯤ
ꯑꯣ ꯀꯃꯥꯏ ꯀꯃꯥꯏ ꯇꯧꯒꯦ ꯋꯦꯗꯔꯁꯦ ꯅꯨꯡꯉꯥꯏꯕ꯭ꯔꯣ
ꯋꯦꯗꯔꯗꯤ ꯑꯁ ꯈꯨꯅꯨꯡꯉꯥꯏ ꯑꯃ
ꯀꯣꯏ
ꯋꯦꯗꯔ ꯋꯦꯗꯔꯗꯤ ꯀꯝꯄ꯭ꯂꯦꯟ ꯇꯧꯅꯤꯉꯥꯏ ꯂꯩꯇꯦ
ꯁꯤ ꯑꯅꯤ ꯊꯥꯔꯒ ꯂꯩ ꯑꯩꯗꯤ
ꯑꯁ
ꯌꯥꯗꯦ ꯉꯥꯏꯍꯥꯛ ꯂꯩꯔꯗꯤ ꯑꯩ ꯏꯔꯨꯕ ꯆꯠꯇꯣꯏꯅꯦ
ꯇꯥꯕꯔꯣ
ꯇꯥꯏꯌꯦ
ꯏꯔꯨꯔꯅꯤꯕ ꯉꯥꯏꯍꯥꯛ ꯂꯩꯔꯗꯤ
ꯁꯥꯕꯅꯤꯅ ꯇꯨꯝꯂꯝꯗꯥꯏꯗ ꯂꯨꯗꯔꯗꯤ ꯍꯟꯗꯛꯇꯤ
ꯍꯣꯏ
ꯉꯟꯅ ꯂꯨꯔꯁꯨ ꯑꯃꯨꯛ ꯁꯥꯒꯠꯂꯛꯄ ꯆꯥꯛ ꯆꯥꯔ ꯆꯥꯛ ꯆꯥꯔ ꯂꯩꯕ ꯅꯠꯇ꯭ꯔꯒ ꯗꯛ ꯈꯔ ꯆꯥꯛ ꯆꯥꯔꯒ ꯑꯗꯨꯝ ꯂꯩꯕꯗ ꯑꯗꯨꯝ ꯁꯒꯠ ꯂꯛꯄꯗꯣ
ꯃꯥꯅꯤ
ꯑꯗꯨꯝ ꯇꯧꯔꯦ
ꯀꯔꯤ ꯀꯔꯤꯔ ꯑꯣꯛ ꯃꯀꯣꯛ ꯈꯛꯇꯔꯣ ꯆꯥꯕꯁꯦ ꯉꯁꯤ ꯅꯣꯏꯕꯨ
ꯐꯥꯒꯤ ꯇꯧꯅꯦ ꯑꯥ ꯉꯁꯤ ꯎꯝ ꯎꯝ ꯏꯅꯥꯎꯅꯨꯄꯤꯅ ꯉꯥ ꯂꯩꯌꯦꯅ ꯉꯥ ꯊꯣꯡꯉꯝꯃꯦ ꯑꯩ ꯂꯥꯛꯄꯗ
ꯅꯪ ꯂꯩꯕ ꯌꯥꯗ꯭ꯔꯣ ꯅꯅꯥꯎꯅꯨꯄꯤꯗ ꯂꯩꯍꯜꯂꯤꯗꯨꯕꯨ ꯀꯩꯒꯤꯅꯣ
ꯑꯩ ꯍꯜꯂꯛꯄꯗ ꯃꯥ ꯂꯩ ꯃꯥ ꯊꯣꯡꯒ ꯂꯩꯔꯅꯤ
ꯐꯨꯕ ꯌꯥ ꯐꯨ ꯐꯨꯕ ꯌꯥꯗ꯭ꯔꯣ
ꯑꯉꯥꯡ ꯃꯆꯥ ꯅꯠꯇꯦ ꯐꯨꯅꯤꯡꯉꯥꯏ ꯑꯉꯥꯡ ꯃꯆꯥ ꯑꯣꯏꯔꯗꯤ ꯇꯥꯛ ꯃꯥꯥꯛ ꯇꯧꯕꯤꯗꯕ
ꯂꯩꯁꯥꯕꯤ ꯐꯥꯔꯕꯣ ꯍꯥꯏꯁꯤꯕꯨ
ꯑꯦꯁ ꯑꯩꯉꯣꯟꯗ ꯍꯦꯟꯅ ꯆꯥꯎꯔꯅꯤ ꯑꯩꯗꯤ ꯃꯆꯥ ꯄꯤꯛꯇ꯭ꯔꯨ ꯄꯦꯛꯇꯧ ꯑꯣꯏꯔꯅꯤ ꯑꯩꯗꯤ
ꯌꯦꯡꯅꯤꯡꯉꯤꯗ
ꯄꯦꯇꯋꯥꯅꯤ
ꯍꯣꯏ ꯄꯤꯇꯋꯥꯅꯤ ꯍꯥꯏꯕꯗꯣ ꯑꯩ ꯈꯪꯉꯦꯕꯀꯣ ꯑꯃꯨꯛꯇꯪꯗꯤ ꯑꯃꯨꯛꯛꯇ ꯎꯅꯤꯡꯉꯦ
ꯑꯩ ꯅꯍꯥꯟ ꯑꯗꯨꯝ ꯊꯦꯡꯅꯩ ꯑꯗꯨꯗꯤ ꯀꯥꯎꯈ꯭ꯔꯕ ꯀꯥꯎꯈ꯭ꯔꯕꯅꯅꯦ
ꯑꯦ ꯑꯗꯨꯗꯒꯤ ꯍꯦꯟꯅ ꯆꯥꯎꯗꯕꯣ ꯅꯪꯕꯣ
ꯑꯁ ꯑꯁꯤꯗꯤ ꯍꯦꯟꯃꯟꯗ꯭ꯔꯣ
ꯍꯦꯟꯃꯟꯕ ꯍꯦꯟ ꯍꯦꯟꯃꯟꯕꯒꯤ ꯋꯥꯔꯤ ꯅꯠꯇꯦꯍꯦ
ꯑꯁ
ꯃꯤ ꯑꯇꯩꯗꯤ
ꯃꯤ ꯇꯥꯏꯗꯤ ꯍꯞꯇꯥꯗ ꯅꯨꯃꯤꯠ ꯍꯌꯦꯡ ꯅꯣꯡꯈ ꯅꯣꯡ ꯉꯥꯜꯂꯛꯄꯗ ꯑꯗꯨꯝ ꯆꯥꯎꯕ ꯂꯩ
ꯍꯣꯏ ꯍꯞꯇꯥ ꯍꯞꯇꯥꯗ ꯑꯗꯨꯝ ꯍꯦꯛ ꯑꯩꯈꯣꯏꯒꯤ ꯋꯦꯠꯇꯣ
ꯎꯝ
ꯑꯗꯨꯝ ꯍꯦꯟꯒꯠꯄꯅꯦꯕ ꯅꯪꯁꯨ ꯑꯗꯨꯃꯥꯏꯅ ꯇꯧꯗ꯭ꯔꯣ ꯍꯪꯕ ꯍꯥꯏꯕꯅꯤꯗ
ꯑꯩꯗꯤ ꯆꯍꯤ ꯃꯉꯥ ꯆꯍꯤ ꯃꯉꯥ ꯑꯗꯨꯒꯨꯝꯕꯗ ꯋꯦꯠ ꯑꯃꯒꯨꯝꯕ ꯍꯦꯟꯒꯠꯂꯛꯇꯔꯝ
ꯑꯩ ꯍꯦ ꯍꯦꯟꯗꯤ ꯑꯗꯨꯝ ꯍꯦꯟꯒꯠꯂꯤꯀꯣ ꯑꯩ
ꯆꯍꯤ ꯃꯉꯥ ꯃꯇꯨꯡ ꯍꯣꯏ ꯍꯦꯟꯒꯠꯂꯛꯄꯁꯨ ꯌꯥꯎꯏꯦ ꯑꯃꯨꯛ ꯇꯥꯊꯕꯁꯨ ꯌꯥꯎꯋꯦ ꯎ
ꯄꯨꯟꯁꯤꯗꯤ ꯀꯗꯥꯏ ꯀꯗꯥꯏ ꯀꯣꯏꯊꯜꯂꯨꯔꯦ
ꯉ ꯀꯣꯏ ꯆꯥꯠꯇꯗ
ꯑꯩꯗꯣ ꯏꯁꯁ ꯍꯣꯏꯕ ꯆꯠꯄ ꯌꯥꯗ꯭ꯔꯣ
ꯀꯣꯏ ꯕꯆꯆꯥ ꯄꯗ ꯣꯏ ꯆꯨꯋꯦ
ꯑꯍꯦ ꯃꯤ ꯑꯇꯩꯗꯤ ꯀꯣꯏꯕ ꯆꯠꯂꯗꯤ ꯋꯥꯈꯜꯒ ꯌꯥꯪ ꯌꯥꯡ ꯇꯧꯋꯦ ꯍꯥꯏꯔꯒ ꯅꯪꯅ ꯑꯃꯨꯛ ꯕꯣꯔꯤꯡ ꯆꯨꯏꯦ ꯍꯥꯏꯔꯒ ꯀꯩ
ꯅꯪꯁꯨ ꯁꯅ ꯌꯥꯗ ꯠꯇ꯭ꯔꯣ ꯍꯥꯏꯕ ꯀꯥꯟꯗ ꯁꯅꯥꯗꯨꯗꯤ ꯇꯨꯝꯅꯤꯡꯉꯦ ꯍꯥꯏꯕꯗꯣ ꯑꯗꯨꯒꯤꯗꯤ
ꯂꯣꯏ ꯔꯦꯍꯦ ꯂꯔꯤꯦ ꯋꯥꯀꯤꯡꯗꯤ ꯆꯠꯇ꯭ꯔ
ꯑꯁ ꯋꯥꯀꯤꯜ ꯆꯠꯇꯦꯒ
ꯑꯩꯗꯤ ꯍꯧꯖꯤꯛꯇ ꯍꯜꯂꯛꯄꯀꯣ ꯃꯤꯇꯤꯡ ꯑꯩꯈꯣꯏ ꯑꯦꯟ ꯑꯦꯟ ꯄꯤ ꯑꯦꯟ ꯑꯦꯐꯀꯤꯤ ꯃꯤꯇꯤꯡ ꯆꯠꯂꯨꯕ
ꯀꯩ ꯃꯤꯇꯤꯡꯅꯣ ꯑꯗꯨꯕꯣ
ꯑꯦꯟ ꯄꯤ ꯑꯦꯟ ꯑꯦꯐꯀꯤꯤꯅꯦ ꯑꯩꯈꯣꯏ ꯅꯥꯒꯥꯒꯤ ꯑꯩꯠ ꯑꯩꯈꯣꯏ ꯑꯩꯈꯣꯏ ꯃꯁꯦꯟꯒꯤ ꯃꯤꯇꯤꯡꯅꯤꯗ
ꯑꯣ ꯏ ꯈꯗ꯭ꯔ ꯉꯁꯤ ꯑꯥ ꯅꯨꯃꯤꯠ ꯈꯨꯗꯤꯡꯒꯤ ꯃꯤꯇꯤꯡ ꯆꯠꯄ꯭ꯔꯕ
ꯅꯠꯇꯦ ꯃꯁꯤ ꯃꯁꯤꯅ ꯑꯍꯥꯟꯕꯅꯤ
ꯅꯠꯇꯦ ꯑꯩ ꯍꯥꯏꯕꯗꯤ ꯑꯥ ꯑꯌꯨꯛꯇ ꯑꯌꯨꯛꯇ ꯍꯧꯒꯠꯂꯛꯄꯒ ꯆꯠꯄꯗꯣ ꯆꯥꯛ ꯆꯠꯇꯨꯔꯒ ꯆꯠꯄ ꯑꯗꯨꯒꯨꯝꯕꯗ ꯑꯃꯨꯛ ꯅꯨꯃꯤꯗꯥꯡꯗ ꯑꯣꯏꯅ ꯍꯜꯂꯛꯇ꯭ꯔꯕ
ꯍꯣꯏ
ꯑꯣ
ꯍꯥꯏꯗꯤ ꯊꯕꯛ ꯈꯪ ꯑꯦ ꯄꯪꯉꯁꯨ ꯊꯕꯛ ꯃꯆꯥꯗꯤ ꯇꯧꯋꯤꯗꯅ ꯗꯌꯇꯤ ꯆꯠꯂꯕꯅꯦꯗ
ꯎꯝ
ꯏꯁꯄꯦꯁꯤꯦꯜ ꯏꯖꯨꯀꯦꯇꯔꯅꯦ ꯀꯩꯅꯣ ꯍꯁꯨꯣ ꯐꯠꯇꯁꯨ
ꯑꯣ ꯈꯪꯗꯦ ꯑꯩꯗꯤ ꯅꯪ ꯍꯥꯏꯁꯨ ꯍꯥꯏꯗꯅ ꯑꯩ ꯀꯃꯥꯏꯅ ꯈꯪꯗꯣꯏꯅꯣ
ꯏꯁꯄꯦꯁꯜꯀꯦ ꯇꯅꯦꯀꯣ ꯈꯉ ꯀꯣ
ꯍꯣꯏ ꯍꯣꯏ ꯍꯌꯦꯡ ꯍꯌꯦꯡꯗꯩꯗꯤ
ꯇꯨ ꯊꯥꯎꯖꯟ ꯇ꯭ꯋꯦꯟꯇꯤ ꯇꯨ ꯇꯨ ꯊꯥꯎꯖꯟ ꯇ꯭ꯋꯦꯟꯇꯤ ꯐꯣꯔꯗ ꯂꯣꯏꯁꯤꯟꯕ ꯑꯩꯅ
ꯑꯣ
ꯕꯤ ꯑꯦꯠ ꯏꯁꯄꯦꯁꯦꯜꯒꯤ ꯕꯤ ꯑꯦꯠꯇꯣ
ꯎꯝ ꯈꯪꯗꯕꯅꯤꯅ ꯔꯦꯁꯄꯦꯛ ꯌꯥꯎꯗ꯭ꯔꯦꯔꯤꯕ ꯑꯗꯨꯗꯣ ꯃꯊꯪꯗꯗꯤ ꯍꯧꯖꯤꯛꯇꯤ ꯈꯪꯉꯕꯅꯤꯅ ꯑꯈꯪꯗ ꯑꯣꯏꯅ ꯔꯦꯁꯄꯦꯛ ꯈꯝꯃꯒꯦ
ꯁꯔ ꯀꯧꯑꯣ ꯀꯣ
ꯁꯥꯔ ꯈꯛꯇ ꯁꯥꯔ ꯍꯣꯏ ꯀꯧꯕꯤꯒꯅꯤ
ꯑꯩꯁꯨ ꯅꯉꯣꯟꯗ ꯃꯦꯗꯥꯗꯝ ꯀꯔ ꯀꯧꯗꯕ ꯀꯟꯅ ꯍꯣꯠꯅꯧꯀꯣ
ꯑꯗꯨꯝ ꯍꯣꯠꯅꯗ꯭ꯔꯁꯨ ꯀꯧꯋꯑꯣ ꯀꯩꯁꯨ ꯀꯥꯏꯗꯦ
ꯑꯣ ꯃꯦꯗꯥꯝ
ꯍꯧꯖꯤꯛ ꯀꯟꯅ ꯇꯦꯔ ꯑꯁ ꯃꯤ ꯑꯇꯩꯅꯒ ꯃꯦꯗꯥꯝꯧ ꯀꯧꯔꯗꯤ ꯂꯣꯏꯔꯦ
ꯅꯆꯥꯟꯅꯨꯄꯤ ꯈꯣꯏ ꯅꯃꯥꯟꯅꯕꯤ ꯈꯣꯏ ꯕꯤ ꯑꯦꯠ ꯒꯨꯝꯕ ꯇꯝꯅꯤꯡꯕ ꯂꯩꯔꯗꯤ ꯑꯩꯉꯣꯟꯗ ꯍꯥꯏꯔꯛꯎꯀꯣ ꯑꯩ ꯂꯣꯏ ꯁꯦꯝꯟꯕꯤꯒꯦꯕ
ꯑꯣ ꯏꯅꯥꯎ ꯏꯅꯥꯎꯅꯨꯄꯤ ꯑꯃꯗꯤ ꯇꯝꯅꯤꯡꯕ ꯂꯩꯕꯅꯦ
ꯋꯥ ꯂ ꯍꯥꯏ ꯄ ꯌꯥꯗꯔꯣ
ꯑꯁ ꯀꯃꯥꯏꯅ ꯈꯪꯅꯨꯔꯤꯒꯦ ꯅꯪꯁꯨ ꯍꯥ ꯍꯥ ꯅꯠꯇ ꯊꯥꯏꯅ ꯑꯗꯨꯝ ꯇꯤꯟꯅꯔ ꯂꯥꯛꯑꯒ ꯅꯪ ꯁꯨꯡꯍꯥꯏ ꯍꯥꯏꯗꯕꯗꯣ ꯑꯩꯁꯨ ꯈꯪꯗꯕꯗꯣ
ꯑꯣ ꯑꯩꯅꯁꯨ
ꯅꯪꯗꯤ ꯐꯖꯅ ꯂꯣꯠꯂꯦꯕ
ꯁꯣꯏꯕꯗꯤꯀꯣ ꯃꯥꯏꯁꯣꯔꯤ ꯑꯩ ꯂꯥꯟꯖꯔꯦ
ꯉꯁꯤꯒꯤꯗꯤ ꯑꯗꯨꯝ ꯂꯥꯟꯖꯔꯣ
ꯑꯩ ꯑꯩꯅ ꯁꯣꯏꯕꯅꯦ
ꯍꯌꯦꯡ ꯍꯌꯦꯡꯒꯩꯁꯨ ꯑꯗꯨꯝ ꯆꯠꯇꯣꯏꯔꯥ
ꯎꯁꯨ ꯆꯠꯅꯤ ꯍꯣꯏ ꯁꯟꯗꯦ ꯉꯥꯛꯇꯅꯤ ꯑꯣꯐ ꯂꯩꯁꯦ
ꯎ
ꯁꯟꯗꯦ ꯗꯨ ꯁꯨꯇꯤꯅ
ꯉꯁꯤ ꯅꯪ ꯌꯨꯝ ꯂꯩ ꯍꯥꯏꯗꯣꯏꯅꯦ ꯉꯁꯥꯏꯗꯤ
ꯍꯣꯏ ꯌꯨꯝꯗ ꯂꯩꯌꯦ ꯌꯨꯝ ꯑꯆꯧ ꯑꯆꯧꯕ ꯃꯐꯝꯗ ꯂꯩ ꯍꯥꯏꯗ꯭ꯔꯣ ꯑꯩꯅ
ꯑꯔꯦꯅꯦ ꯂ ꯀꯩꯅꯣ
ꯀꯅꯥꯅꯣ ꯅꯣꯏꯗꯨꯕꯣ
ꯝꯗꯤ ꯅꯣꯏ ꯅꯣꯏꯔꯣꯝꯗ ꯅꯣꯛꯐꯝꯝ ꯈꯣ ꯇꯥꯕ ꯑꯗꯨꯒꯤꯅꯤꯅ
ꯇꯦꯝ ꯄꯤ ꯑꯦꯜ ꯑꯣ
ꯑꯩꯅꯦ ꯍꯥꯏꯌ
ꯣꯡꯉ ꯑꯣꯏꯗ꯭ꯔꯣ
ꯍꯥꯥ
ꯕꯣꯜ ꯍꯦꯡꯉꯣꯏꯗ꯭ꯔꯣ
ꯑꯁ ꯕꯣ ꯌꯦꯅꯕ ꯌꯥꯝ ꯃꯣꯏ ꯃꯇꯝ ꯄꯤꯕꯗꯣ ꯑꯁ ꯑꯩ ꯌꯦꯡꯕ ꯃꯇꯝꯗ ꯃꯣꯏꯅ ꯄꯤꯗꯦꯅꯦ
ꯉꯁꯤꯗꯤ ꯄꯨꯡ ꯃꯥꯄꯟ ꯃꯈꯥꯏꯗ ꯅꯠꯇ꯭ꯔꯣ
ꯃꯥꯄꯟ ꯃꯈꯥꯏ ꯃꯥꯄꯟ ꯃꯈꯥꯏꯗ ꯕꯣꯜ ꯂꯩꯕ꯭ꯔꯅꯦ
ꯂꯩꯕꯅꯦ
ꯂꯩꯌꯦ ꯃꯥꯜꯄꯟ ꯃꯈꯜ ꯃꯥꯄꯟ ꯃꯈꯥꯏ ꯈꯪꯗꯦ ꯀꯩꯀꯩ ꯀꯩꯀꯩ ꯂꯩꯒꯦꯅꯦ ꯃꯄꯥꯟ ꯃꯈꯥꯏꯗ
ꯑꯗ ꯍꯡꯉꯨ ꯀꯩꯅꯣ
ꯅꯪꯉꯣꯟꯗꯅꯦ ꯍꯧꯖꯤꯛ ꯍꯪꯉꯤꯁꯦ
ꯑꯣ ꯃꯥꯄꯟ ꯃꯈꯥꯏꯗꯅꯦ ꯂꯩꯔꯤꯗꯣ
ꯀꯅꯥ ꯀꯅꯥꯒ ꯂꯩ
ꯐꯌꯦ
ꯏꯁ ꯂꯩꯔꯗꯤ ꯑꯩ ꯈꯪꯕꯗꯤ ꯄꯨꯡ ꯇꯔꯥ ꯇꯔꯥ ꯃꯈꯥꯏꯗꯣ ꯑꯗꯨ ꯈꯛꯇ ꯈꯪꯕ ꯉꯁꯤ ꯁꯤ ꯂꯩ ꯄꯨꯡ ꯉꯁꯤ ꯇꯔꯦꯠ ꯑꯃ ꯑꯗꯨꯒ ꯇꯔꯦꯠ ꯑꯍꯨꯝꯅ ꯎꯝ
ꯄꯨꯡ ꯇꯔꯥ ꯃꯈꯥꯏꯗ ꯑꯣꯏꯔꯝꯕꯁꯨ ꯌꯥꯏ
ꯑꯁ ꯈꯪꯗꯕꯅꯤꯅ ꯑꯩꯗꯤ ꯄꯨꯡ ꯕꯣꯔꯣ ꯄꯨꯡ ꯕꯣꯔꯣ ꯃꯇꯨꯡꯗ ꯂꯩꯕꯗꯤ ꯈꯪꯕ ꯄꯨꯡ ꯕꯣꯔꯣ ꯃꯠ ꯄꯨꯡ ꯄꯨꯡ ꯑꯅꯤ ꯑꯗꯨꯋꯥꯏꯗ ꯂꯩꯕꯨꯗꯤ ꯈꯪꯉꯛ ꯄꯨꯡ ꯇꯔꯥ ꯇꯔꯥ ꯑꯗꯨ ꯑꯗꯨꯗꯗꯤ ꯈꯪꯗꯕ ꯄꯨꯡ ꯃꯥꯄꯟ ꯃꯈꯥꯏꯗ
ꯑꯦ ꯅꯣꯏꯗ ꯃꯩꯗꯤ ꯂꯥꯛꯄ ꯅꯠꯇ꯭ꯔꯣ
ꯃꯩꯗꯤ ꯑꯗꯨꯝ ꯂꯥꯛꯑꯦ ꯃꯩ ꯃꯨꯠꯄ ꯌꯥꯗꯦ
ꯑꯣ ꯚꯥꯏꯗꯤ ꯀꯔꯤ ꯗ꯭ꯔꯦꯁ ꯁꯦꯠꯂꯒ ꯂꯩꯒꯦ ꯍꯧꯖꯤꯛꯁꯤꯕꯣ
ꯃꯩꯁꯦ ꯋꯥꯌꯔ ꯁꯦꯠꯂꯒ ꯂꯩꯌꯦ
ꯅꯠꯇꯦꯍꯦ ꯅꯪꯕꯨ ꯀꯔꯤꯔꯣꯕ ꯃꯩꯒꯤ ꯋꯥꯔꯤ ꯅꯠꯇꯦꯅꯦ ꯍꯧꯖꯤꯛ ꯑꯩ ꯍꯪꯉꯤꯗꯣ
ꯅ ꯑꯩ ꯑꯩ ꯇꯥꯕꯗꯤ ꯃꯩ
ꯀꯔꯤ ꯐꯨꯔꯤꯠꯅꯣꯀꯩ ꯃꯆꯨꯅꯣ
ꯑꯩꯔꯣ ꯔꯦꯠꯅꯦ ꯑꯁꯪꯕ ꯅꯠꯇꯦ ꯑꯉꯥꯡꯕ ꯑꯣꯏꯕ꯭ꯔꯥ ꯑꯁꯪꯕ ꯑꯣꯏꯕ꯭ꯔꯥ
ꯑꯉꯥꯡꯕꯅꯦ ꯑꯉꯥꯎꯕꯤ
ꯑꯣꯏꯅꯤꯡꯕ ꯑꯣꯏꯔꯁꯨꯅꯨ ꯑꯃꯨꯕ ꯑꯣꯏꯕ꯭ꯔꯥ
ꯃꯩ ꯃꯩ ꯃꯨꯠꯄ ꯀꯥꯟꯗ ꯅꯪ ꯀꯃꯥꯏ ꯀꯃꯥꯏ ꯇꯧꯒꯦ ꯃꯩ ꯃꯠꯂꯗꯤ ꯅꯪꯒꯤ ꯋꯥꯈꯜꯗ ꯊꯣꯛꯄꯗꯣ ꯍꯣꯏ ꯃꯣꯏꯒꯗꯤ ꯑꯩꯗꯤ ꯂꯩꯐꯝ ꯇꯨꯝꯐꯝ ꯀꯆꯥ ꯈꯪꯗꯕꯅꯦ ꯑꯩꯗꯤ
ꯐ꯭ꯔꯦꯟ ꯀꯗꯦꯗꯥ ꯑꯩꯥꯈꯣꯏꯗꯤ